ꯍꯜꯂꯣ
ꯍꯜꯂꯣ ꯕ꯭ꯔꯣ
ꯀꯩꯅꯣ ꯐꯥꯏꯠ ꯊꯥꯅꯒ꯭ꯔꯒ ꯅꯪ ꯂꯥꯛꯇꯦ ꯍꯥꯏꯖꯦ ꯀꯩꯅꯣ
ꯍꯜꯂꯣ ꯕ꯭ꯔꯣ ꯅꯪ ꯀꯩꯗꯧꯔꯤꯒꯦ
ꯑ ꯑꯩꯒ ꯐꯥꯏꯠ ꯊꯥꯅꯔꯒ ꯅꯪ ꯂꯥꯛꯇ꯭ꯔꯤꯖꯦ ꯀꯩꯒꯤꯅꯣꯕ
ꯎꯝ ꯗꯩꯗꯧꯔꯤꯒꯦ
ꯑꯩ ꯂꯪꯆꯥꯛ ꯆꯥꯛꯀꯦ ꯇꯧꯔꯤ ꯑꯩ ꯂꯪꯆꯥꯛ ꯈꯔ ꯆꯥꯛꯊꯣꯛꯑꯒ ꯊꯝꯒꯦ ꯐꯤ ꯁꯥꯔꯛ ꯃꯇꯝꯗ ꯍꯤꯡꯆꯥꯛꯀꯤ ꯑꯋꯥꯠꯄ ꯂꯩꯇꯅꯕ
ꯅꯪ ꯐꯤꯒ ꯁꯔꯕꯣ ꯍꯥꯏꯖꯦ
ꯐꯤꯔꯣ ꯅꯤꯡꯖ ꯅꯤꯡꯖꯡ ꯁꯥꯏ
ꯀꯔꯝꯀꯟ ꯁꯥꯕ ꯍꯧꯔꯤꯕ
ꯀꯨꯏꯗ
ꯆꯍꯤ ꯀꯌꯥ ꯐꯔꯒꯦ
ꯆꯩ ꯃꯉꯥ
ꯄꯩꯁꯥ ꯄꯥꯏꯔꯝ ꯃꯅꯤꯅꯦ ꯑꯗꯨꯗꯤ ꯅꯪ ꯄꯩꯁꯥ ꯄꯥꯏꯔꯝꯃꯅꯦꯕ
ꯀꯥꯏ ꯗꯩ ꯄꯩꯁ ꯅꯣꯗ
ꯍꯧꯖꯤꯛꯀꯥꯟꯖꯤ ꯀꯔꯤ ꯀꯔꯤ ꯇꯧꯔꯒ ꯃꯇꯝ ꯂꯦꯟꯕꯤꯔꯤꯒꯦ
ꯍꯧꯖꯤꯛꯀꯥꯟꯆꯦ ꯁꯨꯝ ꯐꯤ ꯈꯔ ꯁꯥꯔꯒ ꯃꯇꯝ ꯂꯦꯜꯂꯤꯌꯦ
ꯅꯪ ꯄꯩꯁ ꯒꯤꯗ ꯄꯨꯒꯦꯗꯅ
ꯑꯩꯅ ꯍꯥꯏꯗꯧ ꯅꯠꯇ꯭ꯔꯣ ꯅꯉꯣꯟꯗꯩ ꯅꯪ ꯄꯩꯁꯥ ꯌꯥꯝ ꯄꯥꯏꯔꯦꯟ ꯄꯥꯎ ꯑꯝ ꯇꯥꯏ ꯅꯪ ꯊꯝꯕꯝ ꯂꯩꯇꯦꯅ
ꯄꯤꯁꯥꯕ ꯃꯤꯗꯤ ꯐꯁꯥ ꯌꯥꯝ ꯄꯥꯏ ꯍꯥꯏꯌꯦ
ꯅꯠꯇꯦꯅꯦ ꯑꯩ ꯍꯥꯏꯖꯦ ꯇꯥꯎꯅꯦ
ꯇꯥꯔꯣꯏ ꯇꯥꯔꯣꯏ
ꯅꯪ ꯄꯩꯁꯥ ꯄꯥꯏ ꯀꯅꯥ ꯀꯅꯥ ꯄꯩꯁꯥ ꯄꯨꯖꯅꯤꯡꯒꯦ ꯀꯥꯏꯅ ꯂꯥꯎꯋꯦ ꯍꯥꯏꯔꯤ ꯅꯪ ꯁꯨꯃꯥꯡꯗ ꯂꯦꯞꯄꯒ ꯑꯩ ꯄꯩꯁꯥ ꯊꯝꯕꯝ ꯂꯩꯠ ꯇ꯭ꯔꯦ ꯒ ꯍꯥꯏꯌꯦ ꯌꯦ ꯁꯨꯃꯥꯡꯗ ꯂꯦꯞꯄꯒ ꯅꯪꯗꯤ
ꯑꯩ ꯁꯦꯟꯊꯣꯛ ꯂꯝꯗꯤ ꯂꯩꯇ꯭ꯔꯦ
ꯀꯩꯒꯤꯅꯣ ꯍꯥꯏꯁꯤꯕꯣ
ꯅꯪꯗꯤ ꯐꯤꯁ ꯁꯥꯏꯗꯨꯗ
ꯅꯪ ꯐꯝꯒ ꯌꯥꯝ ꯇꯧꯗꯥꯏ ꯅꯪ ꯑꯣꯛꯀ ꯌꯥꯝ ꯂꯣꯏꯗꯥꯏꯅꯦ
ꯑꯣꯛ ꯅꯥꯕꯗ ꯁꯤꯗꯣꯛꯈ꯭ꯔꯦ
ꯑꯣꯛ ꯅꯥꯕꯗ ꯁꯤꯕ ꯑꯣꯛꯇꯨꯗꯤ ꯐꯨꯝꯗꯣꯏꯔꯣ
ꯀꯨꯝꯗꯗꯤ ꯅꯪ ꯆꯥꯒꯦꯔꯥ ꯄꯤꯔꯛꯑꯣꯔ
ꯍꯪꯕꯅꯦ ꯈꯪꯗꯗꯅꯥ
ꯑꯗꯨꯕꯨ ꯀꯣꯏꯁꯟꯅꯦꯅ ꯍꯪꯉꯤꯗꯣ ꯑꯩꯅ ꯍꯥꯏꯕꯗꯤ ꯅꯪ ꯈꯜꯂꯣ ꯍꯥꯏꯕꯅꯤꯗ ꯋꯥꯈꯟꯗꯣ
ꯋꯥ
ꯀꯩꯅꯣ ꯇꯧꯈꯠꯂꯛꯏꯗꯨꯅ
ꯅꯥꯀꯟꯗ ꯑꯉꯥꯡ ꯑꯃ ꯀꯟꯅ ꯁꯥꯟꯅꯔꯤ ꯑꯗꯨꯏꯅꯤ ꯅꯪ ꯄꯩꯁꯥ ꯈꯤꯇꯥ ꯄꯨꯒꯦ ꯅꯪ ꯌꯥꯔꯔꯣꯏ
ꯑꯩ ꯄꯩꯁꯥ ꯄꯥꯏꯗꯦꯀꯣ ꯍꯧꯖꯤꯛ
ꯀꯔꯤ
ꯑꯩ ꯄꯩꯁꯥ ꯄꯥꯏꯗ꯭ꯔꯦ
ꯀꯔꯤꯒꯤꯅꯣ ꯍꯥꯏꯖꯦ ꯅꯪ ꯉꯍꯥꯟꯅ ꯄꯩꯁꯥ ꯌꯥꯝ ꯇꯨꯡꯖꯜꯂ ꯊꯝꯃꯦꯅ ꯅꯃꯅꯥ ꯍꯥꯏꯗ
ꯀꯅꯥ ꯍꯥꯏꯅꯣꯗ
ꯁꯅ ꯂꯨꯄꯥ ꯇꯨꯖꯜꯂ ꯊꯝꯃꯦꯅ ꯅꯣꯢꯃꯥꯅ ꯍꯟꯗꯛ ꯅꯪꯒꯤ ꯀꯩꯅꯣ ꯃꯔꯨꯞ ꯑꯃ ꯐꯥꯎꯋꯦꯌꯦ ꯑꯗꯨꯗ ꯄꯩꯁꯥ ꯃꯌꯥꯝ ꯐꯪꯉꯦ ꯍꯥꯏꯗ
ꯒꯣꯢ ꯃꯥꯅ ꯉꯥꯡꯕ ꯋꯥꯥꯕꯨ ꯅꯪ ꯊꯥꯖꯩ ꯇꯟꯗ ꯇꯟꯗꯦ
ꯀꯃꯥꯏꯅ ꯊꯥꯖꯔꯣꯢꯗꯣꯢꯅꯣ ꯃꯃꯥꯢ ꯃꯆꯥꯒꯤꯗ ꯉꯥꯡꯗ ꯃꯃꯥꯅ ꯃꯆꯥꯒꯤꯗꯃꯛꯇ ꯉꯥꯡꯕꯗꯨꯗ ꯑꯆꯨꯝꯕ ꯑꯣꯏꯗ꯭ꯔꯗꯤ ꯀꯔꯅ ꯉꯥꯡꯒꯗ꯭ꯔꯣ
ꯀꯥꯅꯅꯣ ꯑꯩꯖꯦ ꯏꯅꯥꯈꯨꯟꯕꯤ ꯃꯥꯅ ꯈꯜꯂꯤꯁꯦ ꯑꯩꯁꯦ ꯁꯟꯖꯥꯎ ꯂꯣꯏꯕꯤꯅꯦ ꯃꯥꯅ ꯈꯜꯕꯤꯖꯦ ꯑꯩꯁꯦ
ꯅꯪ ꯁꯟ ꯂꯣꯏꯕ꯭ꯔꯣ
ꯁꯨꯝ ꯍꯥꯏꯅꯤ
ꯆꯟꯂꯣꯗꯨꯝ ꯄꯩꯁꯥ ꯄꯥꯏ ꯍꯥꯏꯗ ꯏꯕꯣ
ꯁꯟ ꯅꯣꯏ ꯂꯣꯏꯔꯁꯤꯔꯥ ꯅꯣꯏ ꯚꯥꯝꯗꯨꯗ
ꯗꯥꯎꯒꯥ ꯌꯥꯗꯦꯕꯨ ꯍꯟꯗꯛꯇꯤ ꯕꯤꯠꯀꯥ ꯂꯩꯇꯦ ꯌꯦꯟ ꯂꯣꯏꯔꯦ ꯌꯦꯟ ꯁꯤ ꯑꯃ ꯂꯣꯏꯔꯦ ꯑꯃꯁꯤ ꯅꯪꯅꯒꯣ ꯍꯨ ꯀꯥꯝꯖꯜꯂꯝꯗꯣꯏ ꯃꯥꯜꯂꯤꯕꯣ
ꯇꯥꯅꯤꯡ ꯗꯦꯗ
ꯑꯩ ꯊꯋꯥꯏ ꯅꯨꯡꯉꯥꯏꯃꯟꯗꯗꯅ ꯀꯞꯄꯨꯔꯤꯅꯦ ꯅꯍꯥꯟꯒꯩ
ꯑꯣ ꯅꯍꯥꯟꯒꯩ ꯅꯪ ꯃꯥꯡꯉꯣꯏꯗꯣ ꯑꯗꯨꯒꯤꯔꯥꯕ
ꯍꯣꯏ ꯍꯧꯖꯤꯛ ꯔꯤꯀꯣꯕ꯭ꯔꯤ ꯇꯧꯔꯛꯄꯗ ꯉꯥꯏꯔꯤ
ꯗꯤꯄ꯭ꯔꯦꯁꯟ ꯈꯔ ꯆꯠꯂꯨꯔꯦꯕ ꯅꯪꯖꯦ ꯇꯨꯔꯦꯟ ꯃꯄꯥꯟꯗꯒ ꯐꯝꯃꯒ
ꯌꯥꯗ꯭ꯔꯦ ꯌꯥꯗ꯭ꯔꯦ ꯍꯟꯗꯛꯇꯤ ꯀꯔꯤꯅꯣ ꯑꯃꯨꯛ ꯆꯥꯛ ꯏꯗꯨꯅ ꯂꯪꯆꯥꯛꯂꯥ
ꯂꯪꯆꯥꯛ ꯅꯦꯃꯤ
ꯅꯪ ꯊꯕꯛꯁꯦ
ꯑꯩ ꯊꯕꯛꯁꯦ ꯍꯧꯖꯤꯛ ꯈꯔ ꯉꯜꯂꯤꯀꯥꯟ ꯆꯥꯛꯍꯧꯗ꯭ꯔꯗꯤꯅꯦ
ꯅꯣꯡꯃꯗ ꯂꯪꯆꯥꯛ ꯀꯌꯥ ꯆꯥꯛ ꯉꯝꯒꯦ
ꯌꯥꯝ ꯉꯝꯗꯦꯗ
ꯂꯤꯁꯤꯡ ꯃꯉꯥ ꯇꯔꯨꯛ
ꯖꯂꯪꯆꯥꯛ ꯃꯉꯥ
ꯂꯥꯛ ꯑꯃꯥ ꯂꯤꯁꯤꯡ ꯀꯨꯟ ꯋꯥꯎ
ꯃꯥ ꯊꯣꯛꯄꯥꯝ ꯑꯗꯨꯝ ꯉꯡꯗ꯭ꯔ
ꯍ
ꯃꯤꯍꯥꯏ ꯇꯗꯦꯕ
ꯔꯙꯦ ꯔꯙꯦ
ꯔꯙꯦ ꯔꯥꯙꯦ ꯀꯣꯟ ꯁꯥꯔꯒ ꯂꯩꯌꯦ ꯌꯨꯝꯒꯤ ꯊꯕꯛ
ꯅꯥꯉꯣꯟꯗ ꯐꯣꯟ ꯇꯧꯅꯕ ꯍꯣꯠꯅꯕꯗ ꯑꯩꯗꯤ ꯋꯥꯕꯝ ꯑꯣꯏꯔꯦ ꯁꯤ ꯅꯝꯕꯔꯖꯦ ꯁꯨꯡ ꯆꯠ ꯆꯠꯇꯦ ꯍꯥꯏꯕ ꯀꯩꯗꯧꯔꯒꯦ ꯅꯪ ꯐꯣꯟꯖꯦ ꯍꯥꯟꯅ ꯅ‌ꯦꯠ ꯌꯥꯔꯨꯗꯕ꯭ꯔꯣ
ꯐꯣꯟꯖꯦ ꯍꯟꯅꯨꯔꯕꯅꯦ ꯑꯗꯨꯅ ꯃꯥꯁꯦ ꯑꯩꯉꯣꯟꯗ ꯅꯤꯡꯉꯥꯏ ꯆꯥꯀ꯭ꯔꯤ ꯇꯧꯔꯦ ꯑꯩ ꯄꯣꯊꯥꯍꯜꯂꯣ ꯑꯩ ꯚꯦꯀꯦꯁꯟꯗ ꯆꯠꯈ꯭ꯔꯒꯦ ꯁꯤꯅ ꯈꯡꯉꯝꯗ꯭ꯔꯦ
ꯑꯩꯈꯣꯏ ꯄꯥꯏꯖꯤꯒ ꯆꯞ ꯃꯥꯟꯅꯩ ꯏꯕꯦꯝꯃꯥ
ꯅꯣꯏ ꯅꯣꯏ ꯐꯣꯟꯗꯣ ꯇꯨ ꯊꯥꯎꯖꯟ ꯀꯌꯥꯗ ꯂꯩꯕ ꯐꯣꯟꯅꯣ
ꯇꯨꯊꯥꯎꯖꯟ ꯀꯌꯥꯗ ꯊꯣꯛꯄ ꯐꯣꯟꯅꯣ ꯁꯤꯕꯣ ꯀꯨꯏꯔꯝꯃꯅꯤꯗ ꯐꯣꯔ ꯖꯤꯅꯦ ꯑꯩꯖꯤꯖꯨ
ꯍꯣꯏ ꯐꯥꯏꯚꯀ ꯌꯧꯖꯗꯦ ꯑꯩꯈꯣꯏ ꯐꯣꯔꯅꯦ ꯑꯩꯖꯨ
ꯑꯩꯈꯣꯏ ꯍꯧꯖꯤꯛꯀꯤ ꯍꯧꯖꯤꯛꯀꯥꯟ ꯑꯃ ꯍꯧꯖꯤꯛ ꯀꯩꯅꯣꯒꯤ ꯑꯦꯁ ꯑꯦꯁ ꯁꯤ ꯒꯤ ꯁꯤ ꯖꯤ ꯑꯦꯜ ꯒꯤ ꯂꯥꯛꯄꯅꯦꯕ
ꯎꯝ
ꯑꯗꯨ ꯊꯥꯖꯟꯕ ꯉꯍꯥꯟ ꯑꯩꯖꯦ ꯑꯗꯨꯗ ꯃꯣꯏꯒꯤ ꯑꯣꯇꯤꯐꯤꯀꯦꯁꯟ ꯍꯥꯏꯕ꯭ꯔꯥ ꯑꯣꯟꯊꯦꯟꯇꯤꯐꯤꯀꯦꯁꯟ ꯍꯥꯏꯕ꯭ꯔꯥ ꯀꯩꯅꯣꯝ ꯂꯩꯕꯅꯦꯕ ꯑꯩꯈꯣꯏꯒꯤ ꯑꯗꯥꯔꯒꯤ ꯑꯩꯈꯣꯏꯒꯤ ꯃꯤꯠ ꯈꯨꯞꯆꯜꯂ ꯇꯧꯕ ꯑꯩꯈꯣꯏꯒꯤ ꯑꯃ ꯋꯥꯜ ꯀꯩ ꯀꯩꯀꯩ ꯖꯣꯕ ꯀꯥ꯭ꯔꯠꯇ ꯌꯥꯝ ꯇꯧꯕꯗꯣ ꯑꯗꯥ꯭ꯔ ꯒꯩꯒꯥ ꯇꯧꯔꯒ ꯃꯤꯠꯁꯦ ꯒꯦꯂꯥꯎ ꯄ ꯃꯤꯠꯆꯠ ꯀꯞꯄꯒ ꯐꯣꯇꯣ ꯀꯥꯞꯄꯝ ꯂꯩꯕꯅꯤꯅꯦ ꯃꯣꯏꯒꯤ ꯑꯗꯨꯃꯥꯏꯅ ꯇꯧꯗꯣꯏꯅꯦꯕ ꯑꯗꯨ ꯇꯧꯕꯖꯦ ꯑꯦꯞ ꯗꯥꯏꯔꯦꯛ ꯑꯦꯞꯇ ꯆꯪꯗ ꯌꯥꯗꯦꯕ ꯑꯦꯁ ꯑꯦꯁ ꯁꯤ ꯒꯤ ꯑꯦꯐ ꯑꯃꯥ ꯂꯩꯕꯅꯦꯕ ꯑꯗꯨ ꯑꯦꯐ ꯇꯨꯗ ꯗꯥꯎꯟꯂꯣꯗ ꯇꯧꯔꯒ ꯆꯪꯉꯒ ꯇꯧꯒꯗꯕꯅꯦꯕ ꯇꯧꯔꯦ ꯑꯗꯨ ꯑꯦꯐ ꯇꯨ ꯃꯨꯛ ꯗꯥꯎꯟꯂꯣꯗ ꯇꯧ ꯌꯥꯗꯗꯥꯅ ꯑꯗꯨꯃꯥꯏꯅ ꯂꯤꯡꯃꯟꯗꯅ ꯐꯣꯟꯖꯦ ꯑꯦꯐ ꯁꯨ ꯐꯪꯗꯕꯤꯅꯦꯃꯤ
ꯁꯞꯄꯣꯔꯠ ꯑꯣꯏꯗꯔꯦꯒ ꯍꯥꯏꯔꯛꯄꯗꯣ ꯗꯥꯎꯂꯣꯠ ꯇꯧꯒꯦ ꯇꯧꯕꯗ
ꯍ‌ꯣꯏꯅꯦ
ꯑꯃ ꯁꯤꯜꯂꯁꯤ ꯀꯩꯅꯣ
ꯑꯁ ꯄꯩꯁꯥ ꯄꯥꯏꯗꯕꯩꯅꯦ ꯑꯩ ꯉꯁꯥꯏꯗꯒꯤ ꯍꯥꯏꯔꯤꯕ ꯋꯥꯔꯤꯁꯦ ꯅꯪꯅ ꯑꯃꯨꯛ ꯃꯀꯣꯛꯇꯩ ꯑꯃꯨꯛ ꯄꯩꯁꯥ ꯄꯥꯏꯕ ꯃꯥꯟꯍꯟꯂꯦꯅꯦ ꯑꯩꯁꯦ ꯄꯩꯁꯥ ꯄꯥꯏꯗꯕꯒꯤ ꯑꯩ ꯃꯊꯥ ꯁꯥꯗꯅ ꯑꯩ ꯀꯄꯨꯔꯃꯤ ꯍꯦꯟꯕꯇ ꯉꯥꯏꯔꯤ ꯍꯥꯏꯔꯒ ꯅꯪꯅ ꯑꯗꯩꯗ ꯑꯃꯨꯛ ꯁꯤꯜꯂꯖꯦꯅ ꯗꯣꯁꯜꯂꯦꯅꯦ
ꯀꯞꯄꯨꯏ ꯗꯥꯏꯅꯦ
ꯀꯞꯄꯤꯅꯦ ꯑꯁꯦꯡꯕꯩ ꯀꯞꯄꯤꯅꯦ ꯑꯩ ꯆꯥꯛꯀ ꯆꯥꯗ ꯀꯨꯏꯔꯕꯅꯦ ꯑꯩ ꯏꯌꯥꯡ ꯀꯪꯖꯤꯜꯂꯦ ꯀꯩꯏꯝ ꯆꯥꯗꯦ ꯅꯨꯄꯤ ꯀꯥꯏꯅꯕꯗꯩ ꯍꯦꯟꯅ ꯋꯥꯏ ꯑꯦꯁ
ꯑꯁ ꯅꯨꯄꯤ ꯀꯥꯏꯅꯕꯗꯅ ꯀꯩꯗꯧꯕ ꯑꯗꯨꯗꯤ ꯑꯗꯨ ꯈꯪꯅꯤꯡꯉꯛꯄ ꯇꯥꯔꯦ
ꯅꯨꯄꯤ ꯀꯥꯏꯅꯕꯗꯅ ꯆꯥꯛ ꯃꯌꯥꯝ ꯃꯌꯥꯝ ꯆꯪꯉꯦ
ꯑꯗꯨꯒ ꯒꯣ ꯒꯣ ꯅꯥꯈꯣꯛꯈꯩ ꯇꯨꯝꯕ ꯊꯋꯥꯏ ꯈꯨꯅꯨꯡꯉꯥꯏꯇꯁꯦ ꯂꯩꯇ꯭ꯔꯦꯕ
ꯑꯃꯗꯤ ꯄꯩꯁꯥ ꯃꯥꯡꯒꯅꯤ ꯑꯃꯅ ꯃꯤ ꯃꯥꯡꯕꯅꯤ
ꯄꯩꯁꯥ ꯃꯥꯡꯕ ꯑꯃꯅ ꯄꯩꯁꯥ ꯃꯥꯡꯕ ꯑꯃꯅ ꯃꯤ ꯃꯥꯡꯕ
ꯑꯣ ꯃꯤ ꯃꯥꯡꯗꯤ ꯀꯥꯏꯗꯦ ꯃꯤꯗꯤ ꯃꯔꯥꯡ ꯀꯥꯏꯑꯕ
ꯃꯤꯗꯤ ꯃꯥꯔꯥꯡ ꯀꯥꯏꯌꯦꯕ
ꯎꯝꯝ ꯌꯥꯏ ꯌꯥꯏ ꯅꯪ ꯌꯥꯏ ꯅꯪ ꯌꯥꯏ
ꯑꯍ ꯑꯍ ꯑꯍ ꯑꯩ ꯋꯥꯈꯜꯂꯣꯟꯖꯦ ꯌꯥꯗ꯭ꯔꯣ ꯑꯗꯨꯝ
ꯌꯥꯏ ꯌꯥꯏ ꯌꯥꯏ ꯌꯥꯝ ꯊꯤ ꯌꯥꯏ
ꯕꯤꯖꯤꯅꯦꯁ ꯇꯧꯇꯥꯔꯒꯗꯤꯀꯣ
ꯎꯝ
ꯅꯪ ꯕꯤꯖꯤꯅꯦꯁ ꯑꯝ ꯇꯧꯒꯦ ꯍꯥꯏꯇꯥꯔꯗꯤ ꯁꯥꯗ ꯃꯤꯅꯨꯡꯁꯤ ꯊꯝꯕ ꯁꯨꯡꯌꯥ ꯌꯥꯗꯦꯕ
ꯁꯥꯗ
ꯎꯝ
ꯀꯩꯩꯅꯣ ꯍꯥꯏꯖꯤꯕꯨ
ꯁꯝꯅ ꯍꯥꯏꯅ ꯑꯣꯛ ꯂꯣꯏꯔꯦ ꯍꯥꯏꯔꯦꯅꯦ ꯍꯥꯏ ꯕꯤꯖꯤꯅꯦꯁꯀ ꯏꯃꯣꯁꯟꯒꯗꯤ ꯄꯨꯟꯕ ꯁꯨꯡꯌꯥ ꯌꯥꯗꯦꯕ
ꯎꯝ
ꯅꯪ ꯂꯣꯏꯔꯤ ꯑꯣꯛꯇꯣ ꯌꯣꯟꯊꯣꯛꯑꯝꯗꯥꯏ ꯅꯪꯖꯤ ꯅꯨꯡꯉꯥꯏꯇ꯭ꯔꯦ ꯊꯋꯥꯏꯗꯣ ꯑꯃꯨꯛ ꯑꯗꯨ ꯃꯊꯪ ꯑꯃꯨꯛ ꯂꯣꯏꯅꯤꯡꯗ꯭ꯔꯗꯤ ꯀꯃꯥꯏꯟ ꯇꯧꯕ ꯊꯋꯥꯏ ꯅꯨꯡꯉꯥꯏꯇꯗꯅ ꯍꯥꯏꯗꯤ ꯁꯥ ꯉꯥꯖꯤ ꯑꯗꯨꯝ ꯂꯣꯏꯅꯔꯗꯤ ꯑꯗꯨꯝ ꯅꯨꯡꯁꯤꯅꯗꯣꯏ ꯅꯠꯇ꯭ꯔꯣ ꯑꯣꯛꯇꯨ ꯑꯣꯏꯔꯖꯨ ꯑꯗꯨꯝ ꯅꯨꯡꯇꯤꯒꯤ ꯅꯪ ꯆꯥꯛ ꯊꯥ ꯂꯥꯛꯄꯗ ꯅꯪ ꯑꯗꯨꯝ ꯉꯥꯏꯔ ꯂꯩꯔꯝꯗꯣꯏꯅꯦ ꯉꯥꯅꯨ ꯌꯦꯟꯗꯣ
ꯎꯝ
ꯑꯗꯨꯅ ꯀꯔꯤꯒꯨꯝꯕ ꯄꯨꯟ ꯇꯥꯔ ꯒꯗꯤ ꯇꯥꯔꯒꯗꯤ ꯏꯃꯣꯁꯟꯒ
ꯎꯝ
ꯕꯤꯖꯤꯅꯦꯁꯇꯣ ꯌꯥꯝ ꯀꯥꯏ ꯍꯥꯏꯕ
ꯏꯃꯣꯁ꯭ꯅꯦꯜ ꯑꯣꯏꯁꯟꯕ ꯌꯥꯗꯦꯕ
ꯍꯣꯏ
ꯒꯨꯔꯨꯅ ꯑ ꯌꯥꯝꯅ ꯃꯔꯨ ꯑꯣꯏꯔꯕ ꯋꯥꯈꯜꯂꯣꯟ ꯑꯃ ꯑꯩꯉꯣꯟꯗ ꯈꯪꯍꯟꯕꯤꯔꯦ
ꯏꯁ ꯌꯥꯝ ꯁ꯭ꯇꯦꯟꯗꯔꯗ
ꯒꯨꯔꯨ ꯅꯪ ꯀꯥꯏ ꯂꯩꯅꯣ
ꯑꯩ ꯌꯨꯝꯗ ꯂꯩ
ꯕꯤꯜꯗꯤꯡ ꯃꯊꯛꯇ ꯕꯤꯜꯗꯤꯡ ꯃꯊꯛ ꯂꯦꯞꯄꯤꯔꯣ
ꯂꯦꯞꯇꯦꯗ ꯌꯨꯝꯗꯅꯤ ꯀꯥꯗꯅꯤꯗ
ꯀꯥꯏ ꯂꯩꯅꯣ ꯅꯪ
ꯑꯩꯗꯤ ꯍꯪꯆꯥꯛ ꯆꯥꯛꯏ
ꯀꯥꯏꯗ ꯁꯤꯡ ꯃꯌꯥꯏ
ꯈꯣꯏ ꯃꯥꯡꯒꯣꯟꯗ
ꯎꯝ
ꯅꯣꯏ ꯗ꯭ꯔꯥꯏꯒꯟ ꯐ꯭ꯔꯨꯠ ꯍꯧꯕ꯭ꯔꯣ ꯍꯥꯥ
ꯀꯩꯕ
ꯗ꯭ꯔꯥꯏꯒꯟ ꯐ꯭ꯔꯨꯠ
ꯀꯩꯗꯧꯕ
ꯗ꯭ꯔꯥꯏꯒꯟ ꯐ꯭ꯔꯨꯠ ꯍꯧꯕ꯭ꯔꯥ ꯍꯥꯏꯕ ꯑꯈꯣꯏꯒꯤ ꯍꯧꯋꯦꯕꯀꯣ ꯆꯍꯤ ꯑꯍꯨꯝ ꯃꯔ ꯑꯍꯨꯝꯃꯨꯛ ꯁꯨꯔꯝꯃꯅꯤ ꯃꯥ ꯍꯧꯒꯠꯂꯛꯏꯁꯤ ꯑꯍꯨꯝ ꯃꯔꯤ ꯁꯨꯗꯣꯔꯦꯗ ꯁꯨꯛꯄꯥꯟ ꯄꯥꯟꯗꯦꯕꯀꯣ ꯇꯨꯝ ꯃꯔꯤ ꯆꯠꯄꯗꯧꯅꯅꯦ ꯃ ꯃꯠ ꯃꯁꯥꯁꯦ ꯄ꯭ꯂꯣꯡ ꯄ꯭ꯂꯣꯡ ꯑꯗꯨꯝ ꯂꯩꯕ
ꯎꯝ
ꯀꯔꯤ ꯇꯧꯗꯣꯏꯅꯣ ꯈꯪꯗ꯭ꯔꯦ ꯑꯩꯈꯣꯏ ꯃꯥꯅ ꯀꯥꯇꯤ ꯑꯃꯨꯛ ꯀꯛꯄꯅꯦ ꯃꯁꯥꯁꯦ ꯑꯗꯨꯁꯨ ꯑꯗꯨꯝ ꯄꯥꯟꯗꯕ ꯃꯍꯩꯗꯤ ꯄꯥꯟꯗꯦꯕ ꯂꯩꯁꯨ ꯁꯥꯠꯇꯕ ꯑꯗꯨꯝ ꯃꯅꯥ ꯇ ꯃꯔꯤ ꯆꯠꯂ ꯂꯩ ꯊꯤꯜꯂꯦ ꯃꯥꯏ ꯇꯤꯡꯒꯪꯖꯦ ꯊꯥꯖꯗꯅ ꯆꯥꯛ ꯆꯥꯛ ꯊꯤꯜꯂꯦꯕ
ꯎꯝ ꯑꯗꯨꯝ ꯃꯣꯏꯗꯤ ꯑꯗꯨꯝ ꯊꯨꯅ ꯄꯥꯟꯗꯥꯏꯅ ꯀꯩꯁꯨ ꯀꯨꯏꯅ ꯆꯪꯗꯕꯅꯤꯗ
ꯑꯗꯨ ꯑꯩꯈꯣꯏꯒꯤꯁꯦ ꯀꯔꯤ ꯁꯣꯏꯔꯕꯅꯣ ꯈꯪꯗꯦꯕ ꯑꯍꯧꯕ ꯎꯝ ꯗ꯭ꯔꯦꯒꯟ ꯐ꯭ꯔꯨꯠ ꯊꯥꯕ ꯃꯤ ꯑꯝꯗ ꯍꯪꯅꯤꯡꯕꯀꯣ ꯑꯩꯅ ꯅꯣꯏ ꯍꯧꯖꯥꯠꯂꯥ ꯅꯪ ꯈꯪꯕ꯭ꯔꯥꯅ ꯈꯪꯉꯤꯅꯦ
ꯀꯔꯤꯕ
ꯅꯣꯏ ꯍꯧꯔꯗꯤ ꯅꯪ ꯈꯪꯉꯝꯒꯗ꯭ꯔꯅ ꯍꯪꯉꯤꯅꯦ ꯍꯧꯕ꯭ꯔꯥꯅ
ꯇꯠꯇ꯭ꯔꯅꯦꯍꯣ ꯇꯠ
ꯍꯣꯏ ꯍꯣꯏ ꯍ